ꯍꯦꯜꯂꯣ ꯅꯪ ꯌꯥꯝ ꯄꯤꯛꯑꯦ ꯉꯁꯥꯏ ꯄꯨꯔꯦꯝꯕꯒ ꯁꯥꯟꯅ ꯀꯥꯟꯗ ꯄꯤꯛꯀꯦ ꯁꯨꯃꯥꯏꯅ ꯅꯪ ꯀꯔꯤꯅ ꯄꯤꯛꯀꯦ ꯃꯈꯣꯟꯁꯦ ꯌꯥꯝ ꯀꯤꯅ ꯄꯤꯛꯑꯦ
ꯍꯦꯞꯅ ꯑꯣꯏꯔꯝꯒꯅꯤꯌꯦ ꯐꯣꯟꯁꯦ ꯀꯩꯅꯣ
ꯇꯥꯕ꯭ꯔꯣ
ꯇꯥꯏ ꯇꯥꯏ ꯑꯩ ꯉꯥꯡꯁꯦ ꯇꯥꯗꯕ꯭ꯔꯣ ꯑꯩ ꯍꯅ ꯇꯥꯗꯕ꯭ꯔꯣ ꯍꯜꯂꯣ
ꯅꯪ ꯌꯥꯝ ꯄꯤꯛꯏꯁꯤ ꯀꯩꯒꯤꯅꯣ ꯃꯈꯀꯣꯟ
ꯈꯪꯗꯅꯤ ꯐꯣꯟ ꯅꯪꯅ ꯉꯥꯡꯕꯗꯤ ꯑꯩꯉꯣꯟꯗ ꯁꯦꯡꯅ ꯇꯥꯏꯔꯤꯌꯦ
ꯅꯪꯒꯤ ꯌꯥꯝ ꯊꯤ ꯄꯤꯛ ꯑꯕꯥ
ꯀꯣꯟ ꯍꯥꯏꯗ ꯂꯧꯎꯁꯤꯜ ꯕꯥ ꯈꯪꯗꯕ꯭ꯔꯕ
ꯈꯪꯗꯤ ꯈꯪꯉꯦ ꯑꯗꯨꯒ ꯃꯀꯣꯟ ꯌꯥꯝ ꯄꯤꯛꯄꯗꯨ ꯑꯣꯏꯌꯦꯕ
ꯑꯩ ꯃꯈꯀ꯭ꯔ ꯐꯣꯟꯁꯦ ꯕꯤꯦꯔꯥ ꯈꯥ ꯂꯣꯏꯔꯝꯃꯅꯤ
ꯉꯁꯥꯏ ꯄꯨꯔꯦꯝꯕꯒꯤꯗ ꯈꯔ ꯐꯩꯌꯦꯕ
ꯄꯨꯔꯦꯝꯕꯗꯤ ꯑꯗꯨ ꯑꯗꯨꯝ ꯂꯩ ꯅꯠꯇ꯭ꯔꯣ
ꯂꯩꯌꯦ
ꯑꯁ ꯀꯥꯁ ꯁꯤꯒꯤ ꯅꯣꯡ ꯑ
ꯑꯛꯄ ꯀꯌꯥꯃ ꯀꯨꯏꯔꯒꯦ
ꯑꯩ ꯄꯨꯡ ꯑꯍꯨꯝ ꯇꯥꯗ꯭ꯔꯤꯉꯩ ꯍꯔꯛꯑꯦꯗ
ꯑꯣ ꯑꯩꯗꯤ ꯑꯃꯨꯛ ꯉꯥꯛꯇꯪ ꯂꯩꯔꯒ ꯕꯣꯜ ꯁꯥꯟꯅꯕ ꯆꯠꯂꯗꯝꯕꯅꯤ
ꯄꯠꯇ ꯁꯅꯩꯔꯣ
ꯉꯁꯤꯗꯤ ꯇꯞꯇ ꯁꯥꯟꯅꯧꯅꯦ ꯣ ꯑꯁ ꯈꯣꯡꯁꯤꯁꯨ ꯅꯥꯔ ꯕꯦꯟꯗꯦꯖ ꯑꯃ ꯂꯩꯔꯨꯒꯦ ꯇꯧꯕ
ꯂꯝꯖꯟ ꯆꯦ꯭ꯔꯕꯣ ꯅꯪꯖ
ꯃꯦꯟ ꯆꯦꯜꯂ ꯃꯊꯪ ꯃꯊꯪ ꯈꯣꯡꯒꯤ ꯅꯥꯕꯒꯤ ꯕꯔꯥ ꯀꯥꯒ
ꯁꯖꯔꯤꯅ ꯊꯝ ꯆꯦꯔꯦ ꯑꯥ
ꯀꯩ ꯃꯊꯦꯜ ꯆꯥꯔꯒꯦ
ꯉꯔꯥꯡ ꯅꯨꯡꯗꯥꯡ ꯌꯦꯟꯁꯥꯡ ꯆꯥꯏ
ꯎ ꯀꯦꯡꯉ ꯅꯪ ꯀꯩ ꯇꯣꯡꯒꯦ ꯑꯣꯛ ꯊꯣꯡꯕ꯭ꯔꯣ
ꯑꯗꯤ ꯑꯣ ꯃꯗ ꯏꯁꯥꯁꯦ ꯅꯣꯏꯈꯠꯂꯦꯅ ꯆꯝꯊꯣꯡ ꯆꯥꯔꯦ
ꯁꯕꯥꯁ ꯁꯕꯥꯁ ꯕꯦꯇ ꯀꯩꯅꯣꯗꯤ ꯀꯃꯥꯏꯅ ꯇꯧꯈ꯭ꯔꯒꯦ ꯇꯦꯟ ꯀ ꯀ ꯅꯧꯕꯣ ꯆꯗꯨ
ꯆꯠꯈꯔꯦ
ꯐꯔꯦꯅꯦ ꯎꯝ
ꯅꯨꯡꯗꯥꯡ ꯃꯥꯏ ꯅꯨꯄꯥ ꯑꯗꯨꯅ
ꯃꯣꯏ ꯀꯩꯅꯣꯥꯡ ꯍꯥꯡꯉꯤꯕ꯭ꯔꯣ
ꯀꯩ
ꯍꯥꯏꯗꯤ ꯑꯗꯨꯒꯤ ꯀꯥꯗꯣ ꯍꯥꯡꯉꯤꯕ꯭ꯔꯕ
ꯀ ꯍꯥꯡꯉꯦ ꯃꯤ ꯌꯦꯡꯉꯣ ꯂꯥꯛꯑꯝꯃꯦ ꯉꯥꯁꯥꯏꯗꯣ
ꯑꯣ ꯁ꯭ꯋꯥꯃꯤꯗꯤ ꯂꯥꯛꯑꯕ꯭ꯔꯣ
ꯁꯋꯥꯃꯤ
ꯎꯝ ꯀꯦꯕ
ꯆꯦ ꯍꯣꯏꯗꯧ
ꯎꯝ
ꯄꯥꯕꯨꯡꯅ ꯗꯤꯄꯣꯖꯤꯠ ꯑꯃꯐ ꯍꯟꯗꯣꯛꯇꯦꯕ
ꯑꯣ
ꯗꯤꯄꯣꯠ ꯈꯔꯗꯗꯤꯣꯠ ꯇ ꯑꯣꯏꯔꯤ ꯁꯔꯅ ꯌꯥꯔꯦ
ꯑꯣ
ꯊꯥ ꯑꯃꯐꯨꯛꯇ ꯉꯥꯏꯅꯦ ꯃꯣꯏ
ꯍꯜꯂꯣ ꯍꯣꯏ ꯍꯣꯏ ꯑꯩ ꯇꯧꯔꯛꯀꯦ ꯑꯩ ꯇꯥꯏꯀꯨꯒ ꯋꯥꯔꯤ ꯁꯥꯟꯅꯔꯤꯌꯦ ꯇꯧꯔꯛꯀꯦ ꯑꯗꯨꯒ ꯑꯩ ꯀꯩꯀꯣꯛ ꯋꯥꯔꯤ ꯁꯥꯟꯅꯔꯤꯑꯕ ꯑꯩ ꯇꯧꯔꯛꯀꯦꯕ ꯑꯗꯨꯒ ꯍꯧꯣꯔꯛ ꯏꯕꯥꯅꯤ ꯆꯪꯉꯛꯀꯥꯟꯗ ꯇꯥꯕ꯭ꯔꯣ
ꯆꯠꯆꯜꯂꯣ
ꯎꯝ ꯎꯝ ꯃꯥꯅꯦ
ꯕꯣꯜꯗꯤ ꯗꯥꯛꯇꯔꯅ ꯋꯥꯔꯤ ꯁꯥꯟꯅꯔꯗꯣ
ꯀꯔꯤ
ꯣꯂꯤ ꯆꯇꯔꯅꯒꯩ ꯁꯔꯦ ꯁꯆꯤꯟ ꯅꯒꯔ
ꯣꯏ ꯃꯣꯏꯣꯏ ꯃꯣꯏ ꯃꯣꯏꯒ ꯌꯥꯎꯔꯣꯏ ꯍꯟꯗꯛꯇꯤ ꯑꯇꯣꯞꯄ ꯇꯤꯝꯗ ꯌꯥꯎꯁꯦꯅ ꯍꯥꯏꯔꯛꯄꯅꯦ ꯑꯇꯣꯞꯄ ꯇꯤꯝꯒꯤꯗꯤ ꯌꯥꯎꯔꯨꯗꯣꯏꯅꯦ
ꯎꯝ ꯑꯗ ꯁꯃꯤꯗꯨ ꯁ꯭ꯋꯥꯃꯤꯗꯨꯅꯎ ꯋꯥꯖꯝ ꯍꯧꯨꯗꯣꯛꯇ꯭ꯔꯣ ꯍꯧꯖꯤꯛꯇꯤꯕꯣ ꯑꯩꯈꯣꯏꯅ ꯍꯧꯗꯣꯔꯛꯏꯁꯦꯅꯥꯕ
ꯎꯇꯤꯗ ꯐꯥꯎ ꯇ ꯄꯨꯅ
ꯑꯩ ꯁꯨꯝ ꯍꯧꯧꯕꯣꯔꯛꯄꯣꯏꯅꯦ ꯑꯁ ꯅ ꯅꯣꯡꯃ ꯌꯨ ꯊꯦꯡꯅ ꯊꯛꯑꯒ ꯇꯨꯝꯕ ꯌꯥꯎꯋꯦ ꯅꯝꯅ ꯍꯧꯒꯠꯂꯛꯦ ꯍꯧꯗꯣꯔꯛꯏ ꯁꯃꯤꯗ ꯊꯣꯛꯑ ꯊꯤꯟꯕꯗꯣ ꯔ ꯑꯩ ꯏ ꯊꯔꯦ ꯌꯥꯔꯦ
ꯁꯣꯃꯤ ꯁꯣꯃꯤ ꯁꯣꯃꯤ ꯂꯩꯇ꯭ꯔꯣ ꯍꯧꯖꯤꯛ
ꯂꯩꯌꯦ
ꯑꯣ ꯃꯉꯣꯟꯗ ꯇꯧꯈꯤꯗ꯭ꯔꯤꯕ
ꯑꯩꯉꯣꯟꯗ ꯑꯗꯨꯝ ꯇꯠ
ꯅꯪ ꯅꯍꯥꯟꯒꯤꯗꯨꯗꯒꯤ ꯑꯗꯨꯃꯥꯏꯅ ꯇꯧꯈ꯭ꯔꯦ ꯅꯪꯁꯦ ꯑꯣꯝ
ꯑꯁꯁ ꯎꯝ ꯁꯤ ꯁꯣꯣꯏꯗ꯭ꯔꯦ ꯆꯁ ꯍꯧꯗꯣꯛꯑꯀꯅꯤ ꯈꯟꯕ꯭ꯔꯥ ꯇꯟꯈ꯭ꯔꯗꯤ
ꯄꯨꯡ ꯀꯌꯥꯗ ꯍꯧꯗꯣ ꯂꯩꯕ
ꯄꯨꯡ ꯇꯁ ꯃꯤ ꯂꯥꯛꯄꯗꯣ ꯃꯉꯥ ꯃꯈꯥꯏ ꯇꯔꯨꯛꯄꯗꯥꯏꯗꯔꯅ ꯂꯥꯛꯑꯣ
ꯀꯔꯤꯅꯣ ꯆꯧꯃꯤꯗꯣ ꯀꯧꯕꯧꯗ ꯑꯩꯅ
ꯁ ꯃꯇꯝ ꯈꯔ ꯑꯃ ꯃꯅꯥꯎꯄꯥꯁꯨ ꯂꯩꯔꯨꯗꯕꯅꯤ ꯁ꯭ꯋꯥꯏꯗ ꯃꯣꯏ ꯍꯥꯏꯗꯤ ꯀꯥꯁꯦ ꯂꯧꯔꯀꯥꯟꯗ ꯁꯤꯗ ꯂꯩꯇꯕꯗꯣ
ꯑꯦ
ꯃꯥꯒꯤ ꯌꯦꯟꯒꯤ ꯌꯦꯟ ꯁꯦꯝꯕꯒꯤ ꯗꯨꯀꯥꯟ ꯑꯃ ꯍꯥꯡꯕꯅꯦꯕ ꯍꯟꯇꯛ ꯅꯧꯅ
ꯎꯝ
ꯔꯥꯡ ꯅꯟꯗ ꯍꯥꯡꯉꯤꯗ ꯉꯥꯏꯅꯦ ꯑꯥ ꯁꯦꯟꯖꯨ ꯁꯦꯕꯨꯝꯗ
ꯑꯣ
ꯑꯗꯨ ꯌꯦꯅꯣꯠ ꯑ ꯑꯩꯅ ꯈꯣꯡ ꯆꯠꯇꯒꯦ ꯑꯗꯨ ꯆꯠꯇ꯭ꯔꯕ
ꯃ ꯃꯤꯡꯁꯦ ꯍꯥꯡꯈ꯭ꯔꯦꯕ
ꯎꯝ ꯌꯦꯕ
ꯀꯅꯥ ꯂꯩꯔꯤꯕ ꯑꯗꯨ
ꯃꯥꯁꯤ ꯁꯨꯝ ꯂꯩꯌꯦ ꯂꯩꯕꯕꯨꯗꯤ
ꯎꯝ ꯃꯤ ꯊꯝꯕꯤꯔꯕ ꯃꯥꯒꯤ ꯗꯨꯀꯥꯟꯒꯤꯗꯨꯅ
ꯈꯪ ꯊꯝꯕ꯭ꯔꯥ ꯗꯨꯀꯥꯟ ꯃꯤ ꯊꯝꯃꯝꯗꯧ ꯃꯥꯜꯂꯦ
ꯐꯔꯦꯅꯦꯗꯤ
ꯃꯤ ꯊꯝꯃꯀꯥꯟꯗ ꯃꯃꯥꯟꯅꯕꯒ ꯇꯧꯃꯤꯟꯅꯕ ꯑꯃ ꯑꯗ ꯌꯦꯟ ꯁꯦꯝꯕꯗꯨꯗꯤ
ꯑꯣ
ꯍꯣꯁꯇꯦꯜꯗ ꯀꯟꯇꯦꯛ ꯀꯩꯀꯥ ꯂꯧꯅꯅꯤꯅ ꯍꯥꯏꯖ ꯍꯧꯁ ꯁ ꯆꯧꯕ ꯂꯩꯗꯅ
ꯎꯝ
ꯁꯉꯥꯏꯅꯤ ꯍꯣꯁꯇꯦꯜꯗꯣ
ꯎꯝ
ꯆꯥꯎꯋꯦꯗꯅ
ꯎꯝ
ꯑ
ꯎꯝ ꯎꯝ
ꯍꯗꯤꯅ ꯇꯥꯟꯅꯔꯛꯑꯀꯥꯟꯗ ꯀꯩꯅꯣꯒꯤ ꯍꯥꯏꯗꯤ ꯂꯧꯐꯝꯗꯣ ꯃꯌꯥꯝ ꯂꯧꯕꯗꯨꯗꯒꯤ ꯈꯤꯇꯪꯈꯛ ꯇꯥꯔ ꯈꯔ ꯇꯥꯔꯒ ꯃꯣꯟꯗ ꯂꯣ ꯈꯣꯠꯂꯣ ꯍꯥꯏꯅ
ꯍꯥꯥ
ꯀꯛꯆꯤꯡꯗ ꯂꯣꯏꯇꯣꯏꯕ
ꯅꯪ ꯈꯨꯩꯁꯥꯛ ꯈ ꯊꯥꯊꯔꯛꯑꯣ ꯀꯥꯏꯊꯔꯛꯑꯣ ꯂꯨꯄꯥ ꯑꯩ ꯈꯔ ꯑꯃ ꯀꯥꯏꯊꯔꯛꯑꯒꯦ ꯑꯗꯨꯒ ꯂꯣꯏꯊꯔꯁꯦ ꯑꯗꯨꯒ ꯊꯥꯔꯁꯦ ꯃꯉꯣꯟꯗ ꯑ
ꯁ ꯇ ꯄꯨꯇ ꯍꯥꯏꯗꯤ
ꯂꯥꯞꯃꯟꯈꯔꯦꯗ ꯌꯥꯔꯔꯣꯏ ꯑꯗꯨꯗꯤ
ꯋꯥꯁꯇ ꯑꯣꯏꯛꯇꯔꯦ
ꯒꯥꯔꯤꯗ ꯊꯤꯟꯗꯣꯏꯅꯤ ꯀꯩꯅꯣ ꯇꯥꯇꯥ ꯃꯦꯖꯤꯛ ꯑꯃ ꯂꯩꯔꯅꯤ ꯑꯗꯨꯒ ꯍꯂꯒ ꯑꯣꯂꯒ ꯃꯤ ꯌꯥꯝ ꯆꯪꯕ ꯊꯕꯛꯅꯤꯅ
ꯌꯦꯟꯒꯤ ꯊꯕꯛ ꯇꯣꯡꯉꯗꯤ ꯃꯥꯡꯉꯗꯤ ꯄꯨꯂꯞ ꯃꯥꯡꯗ꯭ꯔꯤ
ꯀꯔꯤꯅꯣ ꯋꯥꯏ ꯁꯦꯕꯥ ꯌꯥꯝ ꯆꯪꯉꯦꯕ
ꯄꯨꯂꯅꯤ ꯁꯕꯥꯁꯤ ꯁꯥꯇ
ꯕꯣꯜ ꯌꯦꯡꯉꯣꯏꯗ꯭ꯔꯣ
ꯣꯜ
ꯎꯝ
ꯈꯔ ꯀꯅꯥꯔꯤꯗꯒꯤ ꯍꯧꯁꯨ
ꯑꯁꯤ ꯏꯪꯂꯦꯟꯒ ꯇꯤ ꯑꯥꯔ ꯀꯣꯡꯒꯣꯒ ꯑꯣꯏꯔꯝꯒꯅꯤ ꯄꯨꯡ ꯃꯥꯄꯟ ꯃꯈꯥꯏ ꯂꯩꯈꯤꯕꯅꯦ
ꯂꯥꯟ ꯇꯣꯏꯗꯧ ꯃꯥꯟꯒꯦ
ꯏ ꯇꯤ ꯇꯉꯗ
ꯀꯣꯡꯒꯣꯖ ꯃꯔꯤꯒꯨꯝꯧꯗ
ꯃꯗꯅꯤꯗ
ꯎ ꯅꯁꯨ ꯋꯥꯔꯜ ꯀꯞ ꯁꯥꯟꯅ ꯌꯥꯔꯤ ꯀꯩꯅꯣ
ꯑꯩꯁꯨꯣ
ꯎꯝ ꯃꯊꯪ ꯅꯨꯗꯤ ꯏꯟꯖ ꯌꯥꯎꯔꯅꯤ ꯍꯥꯏꯕ
ꯑꯗꯨ ꯁꯣꯏꯔꯣꯏ ꯑꯗꯨ ꯑꯩꯁꯨ ꯌꯥꯎꯔꯛꯑꯅꯤ ꯅꯝꯕꯔ ꯇꯅꯨꯂꯤꯂ
ꯁꯚꯦꯟ
ꯂꯣꯏ ꯊꯥꯆꯤꯟ ꯂꯤꯠꯂꯒ ꯂꯥꯛꯀꯅꯤ
ꯀꯛꯆꯤꯡꯗꯒꯤ ꯋꯥꯀꯞ ꯌꯥꯎꯋꯦꯗ ꯅꯪ ꯑꯣꯏꯣꯏ ꯆꯥꯔꯗꯨꯗꯤ
ꯀꯔꯤ ꯇꯧꯔꯛꯑꯅꯤ ꯑꯩꯗꯤ ꯁꯦꯂꯦꯕ꯭ꯔꯦꯁꯟꯒꯁꯦ ꯑꯩꯈꯣꯏꯗꯤ ꯃꯈꯟ ꯃꯈꯟ ꯇꯧꯔꯛꯀꯅꯤ ꯑꯗꯨꯗꯤ
ꯅꯪ ꯏ ꯁꯨ ꯇꯧꯔꯣꯣꯏꯗ꯭ꯔꯥ
ꯑꯦ ꯑꯩꯗꯤ ꯁꯨ ꯇꯧ ꯌꯥꯗꯦ
ꯔꯥꯟꯗꯣ ꯄꯥꯝꯝꯕꯁꯨ ꯁꯨ ꯇꯧ ꯌꯥꯗꯦꯕ ꯃꯈꯜ ꯑꯃꯗ ꯑꯣꯏꯅ ꯇꯧꯔꯛꯀꯅꯤ ꯑꯩꯒꯤꯅ
ꯌꯥ ꯊꯒ ꯄꯤ ꯊꯒ ꯄꯤꯔꯣ
ꯎꯝ ꯆ ꯑꯁ ꯑꯣ ꯊꯛ ꯍꯩꯔꯒ ꯊꯥꯒꯠꯄꯤꯁꯤꯇꯥꯜ ꯑꯃ ꯑꯠꯇꯅ ꯀꯩꯅꯣꯗ ꯆꯦꯔꯪꯗ ꯆꯨꯞꯄꯩ ꯃꯑꯣꯡꯗ ꯇꯧꯁꯦ ꯍꯥꯏꯕ꯭ꯔꯣ
ꯑꯦ ꯁꯦꯡꯅꯁꯨ ꯄꯥꯏꯔꯒ ꯑꯇꯤꯡꯕ ꯍꯥꯏꯅ ꯑꯩꯈꯣꯏ ꯃꯅꯤꯄꯨꯔ ꯌꯥꯝ ꯊꯣꯛꯄꯗ ꯈꯪꯕ꯭ꯔꯥ ꯄꯨꯔꯥ ꯄ꯭ꯔꯤꯃꯤꯌꯝꯒꯤ ꯇꯥꯏꯞꯇ ꯂꯤꯛꯂꯤꯗꯒ ꯇꯧꯔꯒ ꯍꯣꯏ ꯍꯥꯡꯕ ꯌꯣꯟꯕꯗꯣ
ꯑꯥ
ꯑꯗꯨꯗ ꯍꯥꯎꯗꯧ ꯃꯥꯜꯂꯤꯅꯦ ꯅꯥꯕ ꯄꯨꯜ ꯑꯅꯤꯗ ꯆꯅꯤ ꯌꯥꯡꯊꯩꯔ ꯀꯩꯅꯣ ꯍꯥꯏꯔꯛꯄꯅꯦ ꯍꯪꯕ ꯀꯥꯟꯗ ꯗꯦꯂꯤꯚꯔꯤ ꯆꯥꯔꯖ ꯌꯥꯎꯔꯕ꯭ꯔꯥ
ꯑꯗꯨꯝꯕꯗꯗꯤ ꯅꯪꯁꯨ ꯈꯨꯃꯥꯡ ꯑꯗꯨꯝꯕꯗꯗꯤ ꯅꯪꯁꯨ ꯈꯨꯃꯥꯡ ꯆꯥꯎꯁꯤꯜꯂꯤꯅꯦ
ꯊꯦꯡꯅꯔꯨꯕ ꯍꯥꯏꯗꯨꯅꯤꯗꯁꯨ
ꯈꯨꯃꯥꯡꯗꯤ ꯑꯗꯨꯝ ꯆꯥꯎꯁꯤꯜꯂꯦꯕ
ꯂꯥꯏꯌꯧ ꯑꯣꯏꯅ ꯑꯃꯈꯛ ꯍꯥꯏꯗꯤ ꯆꯩꯅꯥ ꯍꯥꯏꯗꯤ ꯃꯩꯇꯩ ꯃꯌꯣꯟꯗ ꯖꯄꯥꯟꯒꯤ ꯃꯑꯣꯡ ꯑꯃ ꯃꯥꯜꯂꯒ ꯂꯤ ꯑꯃ ꯂꯩꯕꯅꯤꯗꯤꯤ ꯐꯖꯕꯅꯤꯅ ꯍꯥꯏꯕꯛꯇ ꯇꯥꯏ ꯇꯧꯅꯤꯡꯉꯤ ꯂꯥꯏꯍꯧ ꯍꯥꯏꯅ ꯂꯥꯏꯍꯧꯗꯣ
ꯎꯝ
ꯑꯗꯨꯗ ꯀꯣꯛꯁꯝ ꯂꯥꯏꯃꯤꯠꯇ ꯂꯥꯏꯒ ꯇꯞꯀꯤ ꯌꯨ ꯌꯥ ꯎꯅꯕ ꯍꯥꯏꯇꯥꯔꯦ ꯑꯗꯨꯃꯥꯏ ꯍꯥꯞꯄ ꯀꯥꯟꯗ ꯍꯥꯏꯔꯦ ꯍꯥꯏꯇꯥꯔꯦ ꯑꯈ ꯂꯩꯕꯅꯦ ꯇꯌꯥꯥꯏꯅ ꯎꯠꯂꯛꯄ ꯑꯗꯨꯝꯇ ꯊꯛꯅꯤꯡꯉꯏ ꯑꯃꯗ ꯐꯨꯦꯜ ꯄꯁꯔꯒ ꯄꯕ ꯁꯤ ꯋꯥꯔꯦꯕꯣ ꯑꯩꯅ ꯑꯃꯨꯛꯀ ꯅꯉꯣꯟꯗ ꯚꯗꯤꯑꯣ ꯊꯥꯔꯛꯄ ꯅꯨꯃꯤꯠꯇꯣ
ꯎꯝ
ꯑꯁ ꯑꯗꯨ ꯅꯨꯃꯤꯠꯀꯤꯗꯨꯗꯤ ꯄꯩꯁꯥ ꯈꯨꯠꯆꯪꯗꯦꯅꯥꯕ ꯂꯨꯄꯥ ꯀꯩꯅꯣ ꯈꯩꯅꯣ ꯈꯥꯏꯅꯩ ꯀꯩꯅꯣ ꯆꯥꯇ꯭ꯔꯨꯛ ꯆꯥꯇ꯭ꯔꯨꯛꯀ ꯈꯥꯏꯅꯩ ꯑꯩꯅ ꯇꯌꯥꯔꯤꯗꯨꯗ ꯆꯝꯅ ꯁꯨꯝ ꯌꯦꯟꯒ ꯇꯧꯁꯦ ꯍꯥꯏꯕ ꯃꯥꯅ ꯁꯟ ꯀꯤꯂꯣ ꯑꯅꯤꯒ ꯂꯧꯁꯤꯟꯜꯂꯤꯦ ꯑꯗꯩ ꯌꯨꯗꯨꯁꯨ ꯎꯆꯁꯀꯤ ꯐꯨꯜ ꯑꯅꯤ ꯂꯧꯁꯤꯜꯂꯦ ꯑꯃꯗ ꯆꯥꯇ꯭ꯔꯦꯠ ꯆꯥꯇ꯭ꯔꯦꯠꯀ ꯄꯤꯁꯤꯜꯂꯤꯅꯤ
ꯄꯖꯔꯤꯅꯦ ꯑꯗꯨꯗꯤ
ꯄꯩꯁꯥꯗꯣ ꯌꯥꯝ ꯆꯪꯗꯅꯈꯤ ꯇꯧꯁꯦ
ꯂꯣꯛꯇꯥꯛꯀꯤ ꯑꯦꯀ꯭ꯋꯥ ꯃꯦꯔꯤꯟꯒꯤꯗꯗꯤ ꯀꯃꯥꯏꯅ ꯇꯧꯈ꯭ꯔꯦ
ꯑꯥ ꯍꯧꯖꯤꯛꯀꯗꯤ ꯌꯥꯝ ꯀ ꯊꯥꯒꯠꯂꯛꯇ꯭ꯔꯦ ꯍꯥꯟꯖꯤꯛ ꯄꯨꯊꯥ ꯊꯥꯒꯠꯂꯛꯎꯕꯅꯤ ꯑ
ꯅꯣꯏ ꯥꯎꯒꯤꯗ ꯈꯔ ꯑꯞꯒ꯭ꯔꯦꯗ ꯇꯧꯗ꯭ꯔꯣ ꯍꯥꯏꯗꯤ
ꯍꯟꯇꯛ ꯑꯞꯒ꯭ꯔꯦꯗ ꯇꯧꯋꯦ ꯏꯁꯥꯅ ꯊꯣꯡꯖꯕ ꯌꯥꯕꯒꯤ ꯃꯥ ꯑꯣꯞꯁꯟ ꯍꯥꯞꯄꯅꯤ ꯑꯗꯒꯤ ꯀꯥ ꯈꯅꯐ ꯁꯦꯝꯗꯣꯛ ꯃꯥꯜꯂꯦ
ꯑꯣ
ꯁꯥꯃꯨꯗꯣ ꯅꯣꯡꯃ ꯐꯣꯟ ꯇꯧꯔꯛꯑꯦ
ꯎꯝ
ꯑ ꯅꯣꯏ ꯒꯥꯔꯤꯗꯣ ꯆꯪꯕ ꯌꯥꯗ꯭ꯔꯥ ꯄꯣꯠꯀ ꯌꯥꯗ꯭ꯔꯥ ꯍꯥꯏꯌꯦ ꯄꯣꯟꯐꯝ ꯄꯥꯝꯃꯦꯍꯦ ꯑꯩꯗꯤ ꯁꯨꯝ ꯍꯥꯏꯗꯤ ꯀꯩꯁꯨ ꯀꯥꯏꯅ ꯈꯟꯖꯤꯜꯂꯨꯗꯕ ꯑ ꯑꯁꯤꯛ ꯀ ꯍꯥꯏꯔꯤꯁꯦ ꯑꯇꯣꯞꯄꯃꯒꯦ ꯑꯁꯤ ꯀꯣꯛꯑꯣ ꯂꯩꯔꯕꯅꯤ
ꯕꯤꯁꯅꯨ ꯕꯤꯁꯅꯨ
ꯄ꯭ꯔꯥꯏꯚꯦꯁꯤ ꯄꯥꯝꯕ ꯊꯤꯔꯛꯑꯣ ꯀꯩ ꯀꯣꯛꯇꯦ ꯃꯥꯏ ꯄ꯭ꯔꯥꯏꯚꯦꯁꯤꯁꯤꯗꯤ ꯃꯈꯜ ꯑꯃꯒꯤ ꯑꯣꯏꯗꯔꯝꯃꯦ ꯑꯩꯅ ꯆꯝꯅ ꯈꯜꯂꯨꯁꯤꯒ
ꯑꯖꯦꯔꯤꯅꯦ
ꯁꯃꯗꯤ ꯌꯥꯎꯗ꯭ꯔꯣ
ꯁꯃꯨꯒꯤ ꯑꯥꯏ ꯑꯣ ꯑꯦꯁꯅꯤ
ꯑꯩ ꯐꯣꯟ ꯀ ꯄꯥꯏ